ꯅ‌ꯦꯠꯋꯥꯔꯛ ꯈꯔ ꯅꯨꯡꯉꯥꯏꯇꯕ꯭ꯔꯥ ꯈꯪꯗꯦ ꯉꯍꯥꯛꯇꯪ ꯇꯠꯈ꯭ꯔꯤꯅꯤꯅꯦ
ꯄꯠ ꯄꯠ ꯄꯠ ꯄꯠ ꯇꯥꯏꯞ ꯇꯧꯋꯦ
ꯍꯣꯏ ꯒꯨꯂꯤꯗꯣ ꯀꯩꯅꯣ ꯇꯧꯕꯅꯦꯕ ꯃꯣꯏ ꯅꯝꯕꯔ ꯅꯝꯕꯔ ꯃꯁꯤꯡ ꯆꯠꯄꯅꯦꯕꯀꯣ ꯑꯗꯨꯏ ꯃꯇꯨꯡ ꯏꯟꯅ ꯆꯥꯗꯣꯏꯅꯦꯕ ꯅ ꯌꯦꯡꯊꯣꯛꯍꯜꯂꯣ ꯗꯣꯛ ꯗꯣꯛꯇꯔꯗ ꯐꯖꯅ ꯇꯥꯟꯅꯔꯣ ꯃꯥꯒꯤ ꯋꯥꯡꯉꯤꯕ ꯆꯥꯡꯗꯨ ꯑꯩꯈꯣꯏ ꯕꯥꯗꯤ ꯇꯦꯟꯅꯦꯕ ꯆꯥꯏ ꯇ꯭ꯋꯦꯟꯇꯤꯔꯣ ꯇꯦꯜꯂꯣ ꯑꯗꯨꯃꯥꯏꯅꯗꯪ ꯆꯥꯕꯅꯦꯕ ꯑꯗꯨꯝ ꯑꯗꯨꯝ ꯑꯩꯈꯣꯏ ꯕꯥꯗꯤ ꯀꯦꯌꯔꯁꯨ ꯌꯥꯝ ꯂꯧꯖꯩꯑꯦꯕꯀꯣ ꯑꯗꯨ ꯈꯔꯕꯨꯗꯤ ꯑ ꯆꯥ ꯑꯁꯨ ꯌꯥꯕꯒꯤ ꯐꯤꯕꯝꯗꯤ ꯂꯩ ꯍꯥꯏ ꯑꯗꯣ ꯆꯥꯈ꯭ꯔꯕꯅꯤꯅ ꯆꯥꯗꯕꯗꯤ ꯌꯥꯔꯣꯏ ꯃꯇꯦꯛ ꯃꯇꯦꯛ ꯑꯣꯏꯁꯨ ꯆꯥꯎꯅ ꯇꯪꯈꯥꯏ ꯇꯪꯈꯥꯏ ꯆꯥꯒꯨꯝ ꯇꯧꯕꯅꯦꯕ
ꯍꯒꯤ ꯑ ꯄꯕꯤꯒꯂꯤꯁꯦ ꯆꯒꯗ ꯂꯩꯄꯗ ꯌꯥꯗꯦ ꯍꯥꯏꯕ
ꯑꯥ ꯂꯦꯞꯄ ꯌꯥꯗꯦ ꯍꯥꯏꯕꯒꯤꯗꯥꯏ ꯇꯧꯋꯦꯕ
ꯑ ꯑꯈꯣꯏꯗꯣꯝꯆꯥ ꯃꯤꯂꯥꯗꯣ꯫
ꯑꯝ ꯃꯤꯂꯥꯅ ꯅꯠꯇ꯭ꯔꯣ ꯂꯩꯩ ꯂꯩꯇꯕꯗꯣ
ꯅꯅꯥꯎ
ꯕꯤꯄꯤꯗꯣ ꯃꯉꯥꯔꯛꯁꯨꯕ
ꯎꯝ ꯅꯦꯠꯋꯥꯀꯁꯦ ꯌꯥꯝ ꯅꯨꯡꯉꯥꯏꯇꯕꯗꯧꯅ ꯇꯧꯋꯦ
ꯇꯥꯔꯦ ꯇꯥꯔꯦ ꯑꯩ ꯍꯧꯖꯤꯛ
ꯎꯝ
ꯃꯉꯥꯔꯛ ꯁꯨꯕ ꯄꯣꯛꯈꯥꯏꯕꯅꯦꯌꯦ ꯕꯤ ꯄꯤꯖꯦ
ꯅꯨꯃꯤꯂꯥ ꯍꯥꯏꯁꯦ
ꯅꯨꯡꯊꯝꯗ ꯑꯣꯡꯕꯗꯣ ꯑꯥ ꯑꯥ
ꯅꯅꯥꯎ ꯍꯥꯏꯁꯤ ꯅꯠꯇ꯭ꯔꯣ
ꯅꯅꯥꯎꯅ ꯀꯩꯅꯣ ꯀꯣꯡꯄꯥꯟꯗ ꯑꯣꯡꯕ ꯏꯗꯣꯝꯆꯥ ꯃꯤꯂꯥꯅ ꯔꯗꯝꯗ
ꯅꯅꯥꯎ ꯍꯥꯏꯁꯤꯅ ꯄꯅꯥ ꯄꯦꯀꯩꯅꯣꯝ ꯍꯥꯏꯕ ꯅꯨ ꯄꯦꯇꯥ ꯑꯗꯨ꯭ꯔ ꯑꯣ
ꯑꯗꯣ ꯑꯩꯈꯣꯏꯗꯣꯝꯆꯥꯥ ꯃꯤꯂꯥꯁꯨ ꯄꯣꯛꯈꯥꯏꯕꯗꯣ ꯃꯁꯥ ꯁꯪꯗꯅ ꯄꯨ ꯄꯨꯈꯥꯏꯈꯔꯦꯗꯅ ꯑꯝꯇ ꯈꯪꯍꯧꯗ꯭ꯔꯦꯗꯅ ꯃꯉꯥꯔꯛ ꯁꯨꯕ ꯄꯣꯛꯈꯥꯏꯕꯗꯅꯦꯕ ꯁꯤꯔꯤꯁꯤꯅ ꯗꯣꯛꯇꯔꯅ ꯃꯉꯥꯔꯛ ꯁꯨꯈ꯭ꯔꯦ ꯄꯣꯛꯈꯥꯏꯕ꯫ ꯄꯥꯏꯔꯛꯑꯦꯕ ꯑꯩꯈꯣꯏꯒꯤ ꯃꯆꯠ ꯃꯆꯠ ꯍꯥꯛ ꯆꯥꯅꯤ ꯃꯣꯏꯁꯦ ꯌꯥꯝ ꯑꯍꯥꯕ ꯄꯣꯈꯥꯏ ꯈꯪꯗꯦ ꯃꯥꯁꯦ ꯃꯁꯥ ꯃꯊꯟꯗ ꯎꯝ ꯇꯨꯝꯕꯗꯒꯤ ꯍꯧꯒꯠꯂꯛꯄꯗꯅꯦꯕ ꯄꯣꯛꯈꯥꯏ ꯂꯩꯔꯝꯃꯤꯗ ꯃꯁꯥꯃꯊꯟꯇ ꯅꯣꯏꯒ ꯃꯁꯨ ꯕꯤ ꯄꯤꯒꯨꯂꯤꯗꯤ ꯗꯨꯝ ꯆꯥꯕꯅꯦꯕ ꯎꯝ ꯕꯤꯄꯤ ꯒꯨꯂꯤꯗꯤ ꯆꯥꯕꯅꯦꯕ ꯑꯥꯗ ꯃꯥꯗꯤꯗꯤ ꯁꯥꯎꯅꯤꯡꯉꯦ ꯂꯦꯞꯊꯣꯛꯄꯅꯦꯕ ꯑꯗꯩ ꯄꯣꯛꯈꯥꯏꯔꯦꯕ
ꯎꯝ
ꯄꯈꯥꯏ ꯍꯥꯏꯕꯗꯨꯁꯨ ꯍꯦꯛ ꯄꯈꯥꯏ ꯎꯗ꯭ꯔꯦꯗꯅ ꯇꯨꯝꯕ ꯃꯇꯝ ꯑꯣꯏꯅꯕꯅꯤ ꯅꯥ ꯃ ꯃꯇꯨꯡ ꯏꯃ ꯏꯕ
ꯎꯝ
ꯑꯣꯏꯕꯖꯥꯅꯤꯅ ꯑꯜꯗꯩꯅ
ꯗꯣꯏꯅ ꯀꯩꯁꯨ ꯅꯠꯇꯕꯗꯅꯦ
ꯎꯝ
ꯈꯣꯏꯗꯥꯖꯣ ꯍꯟꯗꯛꯅ ꯑꯩ ꯇꯧꯕꯗꯣ ꯇꯥꯕ꯭ꯔꯥ ꯇꯥꯄ꯭ꯔꯣ
ꯇꯄꯦꯗꯤ ꯕꯤ ꯄꯤ ꯏꯖꯤꯅ
ꯎꯝ